ꯍꯜꯂꯣ ꯀꯦ ꯇꯥꯗ꯭ꯔꯣ
ꯇꯥꯏ ꯇꯥꯏ ꯇꯥꯏ
ꯀꯩ ꯇꯧꯔꯤꯒꯦ
ꯑꯁ ꯑꯩꯁꯦꯀꯣ ꯑꯗꯨꯃꯒ ꯑ ꯋꯥꯂꯒ ꯊꯥꯛ ꯆꯒ ꯍꯜꯂ ꯍꯥꯏꯒ ꯇꯨꯒꯂ
ꯀꯩꯅꯣ ꯍꯧꯖꯤꯛꯀꯥꯟꯁꯦ ꯀꯦꯕ
ꯇꯥꯕ ꯅꯠꯇ꯭ꯔꫭ
ꯇꯥꯏꯌꯦ
ꯎꯝ
ꯑꯃ ꯀꯩꯅꯣꯗꯣ ꯆꯥꯏꯔꯤꯕ ꯋꯥꯔꯜ ꯍꯥꯏꯕ꯭ꯔꯥ
ꯀꯔꯤꯕ
ꯑꯃ ꯌꯨꯇꯨꯨꯞ ꯍꯥꯡꯕꯗꯣ
ꯑ ꯑ ꯀꯔꯤ ꯀꯅꯥ
ꯂꯥꯏꯔꯕ ꯋꯥꯜ
ꯑꯥ ꯑꯥ ꯑꯥ ꯊꯪꯉꯦ ꯊꯪꯉꯦ ꯊꯉꯦ
ꯑꯗꯨꯗꯣ ꯚꯥꯏꯔꯦꯜ ꯑꯃ ꯆꯠꯂꯤꯁꯦ ꯀꯩꯅꯣ ꯃꯥ ꯅꯨꯄꯤꯒ ꯑꯣꯏꯔꯤꯖꯥꯠꯕ
ꯑꯩ ꯐꯪꯗꯗꯦ
ꯄꯥꯖꯩꯗꯤ ꯌꯥꯝꯪꯀꯤꯖꯩꯈꯣ
ꯍꯁꯁ ꯅꯨꯄꯥꯁꯨꯕ ꯌꯥꯝꯝꯕꯔ ꯅꯨꯄꯤꯁꯨ ꯄꯨꯨꯔꯛ ꯆꯕꯅꯗ ꯈꯦꯠꯇ꯭ꯔꯥ
ꯑꯃ ꯅꯨꯄꯥꯅ ꯍꯦ ꯅꯨꯄꯥꯅ ꯍꯦꯟꯅ ꯁꯠꯈꯤꯕ꯭ꯔꯥ ꯍꯥꯏꯔꯁꯨ ꯅꯨꯄꯤꯁꯨ ꯑꯃꯨꯛ ꯇꯧꯔ
ꯅꯨꯄꯤꯅ ꯍꯦꯟꯅ ꯆꯠꯕ ꯍꯥꯏꯗ꯭ꯔꯥ ꯑꯃꯨꯛ ꯅꯨꯄꯤ ꯅꯨꯄꯥꯗ ꯑꯃꯨꯛ ꯇꯧꯔꯝꯕ ꯑ ꯎꯗ꯭ꯔꯣꯅꯦ ꯃꯥꯌꯥ
ꯀꯩꯅꯣ ꯅꯨꯄꯤ ꯀꯅ ꯃꯥꯔꯁꯤ
ꯅꯨꯄꯤ ꯀꯣꯏ ꯃꯥꯂꯦ
ꯑꯣ
ꯍꯥꯥ
ꯍ
ꯍꯅ ꯑꯩ ꯐꯣꯟ ꯆ ꯌꯥꯝꯃꯤ ꯀꯣ ꯆꯠꯂꯤꯁꯦ
ꯆꯠꯇ꯭ꯔꯕ
ꯇ꯭ꯔ ꯇꯠ ꯍꯠꯆꯜꯂꯤꯗ
ꯑ꯭ꯔꯣ
ꯇꯥꯏ ꯇꯥꯏ
ꯏ ꯀꯣ ꯆ ꯂꯩꯕ
ꯎꯝ ꯆꯂ ꯑ ꯌꯥꯏ ꯌꯥꯔ ꯍ ꯌꯥꯏ ꯍꯥꯏꯔꯒ ꯑꯃꯨꯛ ꯇꯥꯏꯅꯤ
ꯑꯩꯒꯤꯅꯖ ꯀꯇꯀ
ꯎ ꯍ
ꯀꯣꯟꯁꯦ ꯁꯣꯟꯅꯣ ꯆꯨꯔꯛꯄ ꯃꯥꯜꯂꯦ
ꯀꯩꯅꯣ ꯅ ꯊꯅꯣꯠꯇ
ꯑꯥꯎ
ꯍꯣꯟꯒꯤ ꯏꯁ ꯏꯁꯀꯔꯗꯣ ꯀꯩꯅꯣꯗ ꯅꯝꯕ꯭ꯔꯥ ꯀꯩꯅꯣꯅ ꯭ꯂꯣꯛ ꯇꯧꯕ꯭ꯔꯥ ꯍꯥ
ꯀꯩꯗꯧꯋꯦ ꯍꯥꯏꯅꯣ
ꯐꯣꯟꯣꯟ ꯁꯄꯤꯤꯀꯔꯗꯨꯣ ꯅꯪꯗꯨ ꯀꯩꯅꯣꯅ ꯕ꯭ꯂꯣꯛ ꯇꯧꯈ꯭ꯔꯕ
ꯀꯩꯅꯣ ꯅꯅꯥ ꯍꯥꯏꯗꯤ ꯀꯩꯅꯣ
ꯐ
ꯁꯥꯥꯗ꯭ꯔꯣ
ꯀ ꯇꯥꯏ ꯇꯥꯏ ꯀꯩꯁꯨ ꯇꯧꯗ꯭ꯔꯦ ꯀꯩꯁꯨ ꯇꯧꯗ꯭ꯔꯦ
ꯀꯣꯟ ꯁꯣꯟꯅ ꯆꯨꯔꯛꯄꯒꯤ ꯅꯦꯝꯃꯦ ꯑꯗꯨꯒꯤ ꯅꯠꯇꯦ
ꯑ
ꯐꯣꯟꯁꯦ ꯃꯀꯣꯛꯇ ꯈꯤꯇꯪ ꯇꯧꯔꯣ ꯍꯧꯖꯤꯛ ꯀꯩꯅꯣ ꯌꯥꯝ ꯇꯧꯕ ꯍꯧꯖꯤꯛꯀꯤ ꯅꯨꯄꯥꯗ ꯅꯨꯄꯤ ꯀꯣꯏꯕ ꯃꯥꯜꯗꯣꯏꯅꯦ
ꯑ ꯀꯩꯅ ꯃꯕꯥꯅꯤ ꯌꯥꯝ ꯅꯧꯁꯤ ꯑꯁ ꯀꯩꯅꯣꯃꯅꯤ ꯚꯤꯗꯤꯑꯣꯗꯣ ꯌꯥꯝ ꯍꯟꯖꯔꯒ ꯌꯥꯝ ꯅꯨꯡꯁꯤꯅꯕ ꯃꯥꯜꯂꯝꯃꯤ ꯄꯩꯅꯣ
ꯑꯣ ꯑꯗꯨꯅ ꯍꯥꯏꯏꯦ ꯅꯨꯄꯥꯖꯦ ꯀꯣ ꯌꯥꯗꯦ ꯀꯣ
ꯌꯥꯗ ꯀꯣ ꯍꯥꯏ ꯋꯥꯔꯅꯤꯡ ꯄꯤ ꯌꯥꯗꯦꯒꯣꯅꯣꯏ ꯄꯥꯁꯗ
ꯌꯥꯗꯦꯀꯣ ꯁꯦꯀꯦꯟ ꯑꯝꯇ ꯆꯦꯟꯖ ꯇꯧꯕ ꯉꯝꯃꯦꯕ ꯌꯥꯝ ꯊꯤꯅ ꯅꯨꯡꯁꯤꯔꯝꯕ ꯑꯣꯏꯔꯁꯨ ꯌꯥꯝꯅ ꯄꯥꯝꯖꯕ ꯑꯣꯏꯔꯁꯨ ꯀꯃꯥꯏꯅ ꯇꯧꯕꯖꯥꯠꯅꯣ ꯈꯪꯗꯦꯀꯣ ꯍꯣꯏ ꯉꯝꯗꯕꯗꯤ ꯅꯠꯇꯦ ꯅꯨꯄꯤꯒꯤꯗꯤ ꯑꯃꯨꯛ ꯈꯔꯗꯤ ꯑꯃꯨꯛ ꯈꯟꯕꯤꯌꯦꯕ ꯅꯨꯄꯥꯅ ꯑꯃꯨꯛ ꯈꯗꯤꯤ ꯋꯥꯏꯅ ꯈꯪꯉ ꯈꯪꯗ꯭ꯔꯤꯗ ꯅꯣꯏ
ꯅꯨꯄꯤꯔꯤꯒꯤ ꯀꯔꯤ ꯇꯧꯔꯤꯕ ꯅꯨꯄꯤꯒꯤ ꯈꯟꯕꯤꯕ ꯌꯥꯏꯕ ꯀꯩ ꯀꯩ ꯈꯟꯕꯤꯕ ꯌꯥꯕ ꯍꯥꯏꯗꯤ
ꯍꯥꯏꯗꯤ ꯑꯩꯈꯣꯏ ꯅꯨꯄꯤꯗꯤꯀꯣ ꯊꯣꯛꯣꯛꯄꯁꯦ ꯌꯥꯝ ꯋꯥꯏꯑꯕ ꯆꯨꯈꯤꯕꯁꯦ ꯅꯨꯄꯥꯗꯤ ꯅꯨꯡꯁꯤ ꯊꯤꯕꯕꯨ ꯑꯣꯏꯔꯣꯣ ꯑꯃ ꯇꯧꯕꯕꯨ ꯑꯣꯏꯔꯣ ꯑꯃ ꯇꯧꯕꯕꯨ ꯑꯣꯏꯔꯣ ꯋꯥꯈꯜꯁꯦ ꯀꯥꯎꯊꯣꯔꯛꯦ ꯀꯝꯃꯤ ꯏꯅꯧꯁꯤꯒꯦ ꯀꯝꯃꯤ ꯏ ꯉꯥꯏꯍꯥꯛꯇꯪ ꯅꯨꯡꯁꯤꯕꯤꯒꯦ ꯥꯛ ꯉꯥꯏꯍꯥꯛ ꯂꯩꯔꯒ ꯇꯣꯡꯀꯦ ꯍꯥꯏꯁꯨ ꯉꯝꯂꯣꯏꯑꯕ ꯁꯤ ꯀꯃꯥꯏꯅ ꯀꯟꯇ꯭ꯔꯣꯜ ꯇꯧꯕꯅꯣ ꯈꯪꯗꯦꯕ ꯑꯩꯈꯣꯏꯁꯤꯅ ꯍꯦꯛꯇ ꯀꯩꯅꯣ ꯅꯨꯡꯁꯤꯕꯤ ꯈꯪꯗꯦ ꯑꯗꯨꯝ ꯅꯨꯡꯁꯤꯈꯤꯕꯀꯣ ꯍꯣꯏꯗꯩꯗꯤ ꯂꯧꯊꯣꯛꯄꯗꯤ ꯑꯗꯨꯝ ꯄꯨꯟꯁꯤ ꯆꯨꯞꯄ ꯆꯨꯔꯒ ꯂꯩꯌꯦꯕ
ꯑ ꯦꯁꯨ
ꯑꯩ ꯏꯣꯟ ꯊꯦꯡꯅꯕꯗꯁꯨ ꯑꯗꯨꯝ ꯍꯥꯏꯗꯤ ꯌꯥꯝ ꯊꯤꯅ ꯅꯨꯡꯁꯤꯕꯤꯔꯝꯝꯕꯗꯣ
ꯑꯩꯅ ꯑꯩꯅ ꯈꯟꯕ ꯑꯩꯅ ꯑꯗꯨꯝ ꯅꯨꯄꯥ ꯑꯣꯏꯔꯒ ꯈꯟꯕꯗꯀꯣ ꯑꯩ ꯑꯩꯅ ꯈꯟꯕꯁꯦ ꯅꯨꯄꯥ ꯑꯩꯈꯣꯏꯁꯦ ꯀꯩ ꯍꯥꯏꯁꯦ ꯇꯧꯔꯁꯨ ꯍꯥꯏꯗꯔ ꯑꯗꯨꯃꯥꯏꯅ ꯇꯧꯔꯁꯨ ꯌꯥꯝ ꯈꯟꯖꯟꯗꯕꯗꯣ ꯅ ꯁꯥ꯭ꯔ ꯌꯥꯝ ꯂꯨꯅ ꯈꯟꯖꯤꯗꯕꯗꯣ ꯁꯨꯃꯥꯏꯅ ꯅꯨꯄꯤ ꯑꯃ ꯀꯣꯏ ꯈꯣꯏꯔꯒ ꯅꯨꯄꯤ ꯑꯃ ꯀꯣꯏꯕꯗꯣ ꯑꯁ ꯍꯥꯡꯍꯟꯗ꯭ꯔꯒ ꯂꯣꯏꯔꯦꯒꯨꯝꯕ ꯅꯠꯇ꯭ꯔꯒ ꯑꯗꯨꯝ ꯐꯥꯒꯤ ꯇꯧꯔꯒ ꯀꯩꯅꯣ ꯇꯧꯕꯅꯦ ꯁ ꯇꯧꯔꯒ ꯑꯗꯨꯝ ꯁꯤ ꯀꯣꯏꯕꯁꯨꯅ ꯁꯨꯝ ꯐꯥꯒꯤ ꯇꯧꯔꯒ ꯂꯥꯏ ꯑꯗꯨꯝ ꯀ ꯐꯥꯒꯤ ꯇꯧꯔꯒ ꯀꯣꯏꯗꯕꯅꯦꯒꯨꯝꯕꯀ ꯀꯛꯅꯕꯒꯨꯝꯕꯅꯦ ꯈꯅ ꯈꯟꯕꯗꯣ ꯐꯔꯤꯌꯁ ꯑꯣꯏꯕ ꯅꯠꯇꯦ ꯑꯗꯨꯃꯥꯏꯅꯒ ꯑꯗꯣ ꯅꯨꯡꯁꯤꯕꯗꯤ ꯃꯥ ꯅꯨꯡꯁꯤꯒꯨꯝꯕꯒ ꯑꯗꯨꯃꯥꯏꯅ ꯈꯟꯕꯗ ꯍꯌꯦꯡ ꯁꯟꯕꯗ ꯁꯃꯥꯏ ꯈꯟꯕ ꯃꯥꯜꯂꯦꯕ ꯑꯩ
ꯑꯦꯗ ꯍꯥꯏꯕꯗꯤꯀꯣ ꯑꯩꯒꯤꯗ ꯦꯛ ꯊꯣꯛꯈꯤꯕꯗ ꯃꯥꯅ ꯍꯥꯏꯕꯗꯤ ꯑꯩꯁꯦ ꯌꯥꯝ ꯊꯤꯅ ꯅꯨꯡꯁꯤꯕꯤꯕꯀꯣ ꯍꯥꯏꯗꯤ ꯃꯥꯒꯤ ꯃꯤꯅꯨꯡꯁꯤ ꯃꯌꯥꯝꯅ ꯌꯣꯝꯃꯒ ꯂꯩꯔꯝꯗ ꯎ
ꯑ
ꯋꯥꯏꯅꯤ ꯀꯠꯇ
ꯎ
ꯍꯥꯏꯗꯤ ꯂꯩꯔꯝꯃꯒꯀꯣ ꯍꯥꯏꯗꯤ ꯂꯥꯛꯅ ꯆꯦꯟꯖ ꯇꯧꯈꯤꯕ
ꯑꯣ
ꯀꯣꯏꯗ ꯇꯨ ꯗ ꯋꯥ ꯋꯥꯟꯗ ꯌꯥꯝ ꯀꯏꯗꯕꯤꯃ ꯃꯇꯝꯗꯀꯣ ꯌꯥꯝ ꯊꯅ ꯅꯨꯡꯁꯤꯔ ꯌꯥꯝ ꯄꯥꯝꯖꯔꯝꯕ ꯍꯥꯏꯕꯗꯤ ꯑꯩꯉꯣꯟ ꯑꯩꯉꯣꯟꯗ ꯋꯥ ꯐꯥꯎꯇ ꯅꯣꯡꯃ ꯐꯥꯎ ꯅꯣꯡꯃ ꯐꯥꯎ ꯀꯟꯅ ꯉꯥꯡꯗꯕ ꯍꯥꯏꯇꯥꯔꯦꯀꯣ
ꯑ
ꯑꯗꯨꯗ ꯌꯥꯝ ꯊꯤꯅ ꯈꯪꯗꯦ ꯌꯥꯝꯅ ꯀꯩ ꯍꯥꯏꯅꯤ ꯄꯤꯅꯤꯡꯉꯥꯏ ꯑꯣꯏꯌꯦꯕ ꯑꯗꯨ ꯃꯥꯏꯒꯤꯦ ꯆꯦꯟꯖꯀꯣ ꯇꯧꯗꯣ ꯇꯝꯖꯅꯤꯉꯥꯏ ꯑꯣꯏꯔ ꯇꯔ ꯑꯗꯨꯃꯛꯅꯁꯨ ꯑꯩꯅ ꯃꯤꯁꯦ ꯊꯥꯖꯗꯕꯅꯦ ꯃꯤꯈꯩ ꯑꯥꯕ꯭ꯔꯣ ꯑꯔꯗꯅ ꯍꯜꯂꯣ ꯍꯜꯂꯣ ꯉꯇꯝꯕ ꯀꯄ꯭ꯔ ꯑꯣꯏꯠꯇ ꯍꯜꯂꯣ ꯀꯛꯇꯅꯒꯨ ꯍꯦꯒꯗꯤ ꯃꯅꯛꯇ ꯇꯧꯗꯕ ꯍꯜꯂꯣ ꯀꯩ ꯉꯥꯡꯗꯣꯏꯅꯣ ꯀꯩ ꯉ ꯇꯣꯏꯅꯣ ꯈꯪꯗ꯭ꯔꯦ ꯄꯦꯂ ꯅꯤꯗ ꯀꯣ ꯑꯩꯗꯤꯦ ꯌꯥꯝꯅ ꯇꯟꯖꯩꯕ ꯑꯣ ꯆꯧꯁꯤꯁ ꯍ ꯌꯥꯝ ꯀꯅꯥꯅ ꯁꯥꯝꯅꯗꯔ ꯇꯁꯦ ꯆꯥꯡꯗꯝꯝꯅꯤ ꯉꯥꯏꯁ ꯂꯩꯔ ꯃꯃꯨꯕꯤ ꯅꯪꯒꯤꯦ ꯃꯥꯥꯏ ꯇꯨꯝꯁꯦ ꯑꯩ ꯄꯈꯅ ꯆ ꯐ ꯇ ꯂꯩ ꯉꯝꯃꯔꯣꯏ ꯇꯧꯔꯤꯁꯦ ꯅꯪꯗ ꯊꯋꯥꯏꯅꯦ ꯍꯥꯏ ꯀꯦ ꯂꯕ ꯊꯣꯏꯒꯤ ꯃꯤꯁꯅ ꯇꯗꯨ ꯀꯔꯤꯈꯣꯡ ꯆꯦ ꯅꯒꯤ ꯈꯋꯥꯗ ꯇ ꯆꯦ ꯀ ꯐꯅꯒ ꯎ ꯉꯝꯖꯔꯔꯣꯏ ꯇꯂꯒ ꯍꯧꯁꯤꯗ ꯃꯣꯏꯔꯕꯨ ꯑꯉꯥꯡ ꯎꯕꯤꯒꯤꯇꯦꯞꯗ ꯭ꯔ ꯒꯥꯔꯤ ꯄꯥꯈꯨꯝꯅꯣ ꯆꯠꯂꯕ ꯅꯪꯒꯤ ꯃꯤꯠꯌꯦꯡ ꯑꯗꯨꯅ ꯎꯝ ꯇꯨꯡꯕꯨꯇꯅ ꯏꯈꯜꯗ ꯁꯤꯁꯂꯗ ꯑ ꯀꯔꯤ ꯄꯥꯈꯅ ꯆꯟꯅ ꯋꯥ ꯅꯒꯦ ꯃ ꯌꯦꯉ ꯑꯗꯨꯅ ꯎ ꯅꯪꯗꯤ ꯊꯋꯥꯏꯅꯤ ꯍꯥꯏ